ꯍꯜꯂꯣ ꯑꯥꯎ ꯇꯥꯏꯀꯣ
ꯇꯥꯏꯌꯦ ꯇꯥꯏꯌꯦ
ꯑꯣ ꯍꯩꯇꯧꯔꯤꯒ
ꯀꯁꯨ ꯇꯧꯔꯤꯄ ꯃꯤ
ꯆꯥꯛꯄꯤ ꯁꯥꯔꯦꯀ
ꯇꯥꯗ꯭ꯔꯤ
ꯊꯦꯡꯅꯤꯀꯣ
ꯊꯦꯡꯗꯔꯤ ꯊꯪꯂꯤꯗ ꯅꯪ ꯆꯕ
ꯑꯩ ꯁꯤ ꯆꯗ꯭ꯔꯤ
ꯑꯣ ꯅꯪꯒ ꯑꯩꯒ ꯆꯞ ꯃꯥꯟꯅꯔꯦ ꯑꯗꯨꯗꯤ ꯆꯥ ꯇꯧꯔ ꯀꯩꯅ
ꯍꯥꯥ
ꯆꯠ ꯍ꯭ꯔꯣ
ꯑꯩꯗꯤ ꯊꯣꯡꯕ ꯍꯧꯗ꯭ꯔꯤꯌꯦ
ꯀꯩꯒꯤꯅꯣ ꯍꯧꯔꯤꯗꯣ ꯊꯣꯡꯕ ꯍꯧꯔꯣ ꯀꯩꯅꯣ ꯊꯦꯡꯉꯦ
ꯍꯣꯏ ꯅꯪ ꯕꯔꯤꯉꯍ ꯁꯥꯈꯤꯒꯦꯗ ꯑꯗꯨ ꯂꯣꯏꯔꯒꯦ ꯊꯣꯡꯕ ꯍꯧꯔꯒꯦ
ꯎꯝ ꯐꯥꯎꯁ
ꯅꯪꯒꯤ ꯊꯣꯡꯕꯗꯤ ꯂꯣꯏꯔꯕꯣ
ꯂꯣꯏꯔꯦ ꯂꯣꯏꯔꯦ
ꯀꯩ ꯃꯊꯦꯜ ꯊꯣꯡꯉꯒꯦ ꯑꯩꯔꯣ
ꯍꯣꯏ
ꯑꯩꯁꯦ ꯈꯪꯗꯦꯅꯦ ꯀꯔꯤ ꯃꯊꯦꯜ ꯆꯥꯁꯤꯅ ꯍꯣꯔꯦꯟ ꯀ ꯆꯥꯟ ꯆꯪꯕꯗ ꯈꯪꯉꯅꯤ
ꯝ ꯑꯥꯎ ꯑꯥꯎ ꯏꯟꯖꯥꯡꯒ
ꯍꯥꯥ
ꯑꯍꯥꯎ ꯑꯍꯥꯎꯕ ꯍꯦꯟꯖꯥꯡ ꯆꯥꯎꯋ ꯍꯥꯏꯕ
ꯑꯁ ꯍꯥꯎ ꯑꯍꯥꯎꯕꯨꯗꯤ ꯆꯗꯤ ꯐꯄꯣꯅꯤꯀꯣ ꯑꯩꯁꯨ ꯃꯤꯁꯨ
ꯃꯤꯅꯤꯅꯣ ꯃꯤꯅꯤꯅ ꯑꯣꯍ ꯃꯗꯨ ꯆꯅꯤꯡꯉꯣ
ꯁꯥ ꯐꯥꯎ ꯃꯆꯤꯟꯖꯥꯛ ꯀ ꯊꯤꯔꯤꯅꯤ ꯍꯥꯏꯔꯤꯗꯣ ꯑꯍꯥꯎ ꯑꯍꯥꯎꯕ ꯆꯤꯟꯖꯥꯛ ꯍꯥꯏꯥꯛꯇ
ꯑ ꯑꯗꯨꯗꯟꯅꯦ ꯅꯪꯅ
ꯀꯩꯁꯥꯡ ꯐꯣꯡꯕꯤꯈ꯭ꯔꯒꯦ
ꯑꯩꯗꯤ ꯄꯥꯟꯒ ꯀꯩꯅꯣ ꯁꯒꯣꯜ ꯍꯋꯥꯏꯔ
ꯑꯗꯨꯁꯨ ꯍꯥꯎꯕꯅꯤꯅ
ꯍꯥꯎꯅꯦ ꯃ ꯈꯂꯔ
ꯏꯂꯑꯣ ꯁꯤ ꯅꯝꯕꯝꯕꯔꯗꯤꯂꯑꯣꯈꯣ ꯍ ꯐꯣꯇꯣ ꯐꯇꯣ ꯀꯥꯔꯒ ꯂ
ꯐꯇꯀꯥ ꯔ ꯄꯥꯏꯔ ꯂꯒꯦ
ꯎꯝ ꯄꯗꯤ ꯅꯧ ꯅꯧ ꯑꯗꯨꯒ ꯇꯥꯏꯕ ꯑꯃꯨꯛꯀ ꯇꯨꯁꯤꯜꯂꯛꯑꯗꯤ ꯅꯨꯡꯉꯥꯏꯇꯦꯕ
ꯎꯝ ꯇꯥꯔ ꯆ ꯆꯥ ꯇꯥꯔꯥ ꯑꯩ ꯄꯥꯏꯕ ꯌꯥꯝ ꯍꯩꯕꯅꯦ ꯍꯣꯏ
ꯑꯁ ꯑꯩꯕꯨ ꯑꯩꯁꯨ ꯇꯝꯍꯧꯁꯤꯔꯥ ꯈꯪꯗꯦꯕꯣ ꯅꯪ ꯄꯥꯏꯕ ꯍꯩꯔꯗꯤ
ꯄꯥꯏꯕꯁꯦ ꯌꯥꯝ ꯅꯨꯡꯉꯥꯏꯕꯅꯦ ꯅꯎ ꯄꯥꯒꯂꯌꯦꯦ
ꯂꯕꯥꯅꯤ ꯁꯛꯇꯥ
ꯌꯦꯁ
ꯑꯁ ꯌꯥꯝ ꯅꯨꯡꯁꯤ ꯌꯥꯝ ꯅꯨꯡꯁꯤꯕ ꯋꯥꯔꯤꯅꯤꯀꯣ ꯍꯧꯖꯤꯛ
ꯑꯗꯨꯗꯅꯦ ꯍꯧꯔꯛꯀꯅꯦ
ꯇꯧꯔꯛ ꯀ ꯅꯨꯀꯣ ꯑꯅꯪ ꯇꯧꯔꯛ ꯀ ꯅꯨꯀ
ꯑꯩꯅ ꯅꯠꯇ꯭ꯔ ꯑꯩꯒꯤ ꯆꯤꯟꯗꯨꯅꯦ
ꯍꯥꯏ ꯍ ꯀꯥꯏꯗꯦ ꯀꯥꯏꯗꯦ ꯏꯁꯣꯔꯗꯁꯨ ꯈꯪꯒꯅꯤ ꯑꯗꯨꯗꯤ
ꯑꯣ ꯈꯪꯒꯅꯤ ꯑꯩꯗꯤ ꯅꯠꯇꯦꯕꯀꯣ ꯑꯩꯒꯤ ꯄꯤꯡꯟꯅꯅꯦꯕ ꯀꯣ ꯑꯩꯒꯤ ꯏꯆꯅ ꯁꯣꯏꯈꯤꯕꯅꯦꯕꯀꯣ ꯍꯣꯏ ꯃꯥꯅꯦ ꯆꯨꯝꯃꯦ
ꯅꯪ ꯅꯪ ꯃꯄꯥꯟ ꯃꯄꯥꯟꯗ ꯂꯩꯕ ꯃꯥꯜꯂꯦꯀꯣ ꯌꯨꯝꯗ ꯂꯩꯗꯕ ꯃꯥꯜꯂꯦꯀꯣ
ꯌꯨꯝꯗ ꯂꯩꯌꯦ
ꯌꯨꯝꯗ ꯍꯥꯏꯕꯗꯤ ꯈꯨꯟꯗ ꯂꯩꯇꯕ ꯃꯥꯜꯂꯦꯕ
ꯍ ꯍꯣꯏ ꯈꯨꯟꯅ ꯂꯍꯤꯇꯦ
ꯃꯄꯥꯟꯂꯣꯝꯗ ꯂꯩꯕ ꯃꯥꯜꯂꯦꯕ ꯅꯪ
ꯃ ꯄꯔꯂꯝꯅ ꯂꯩꯅꯥꯕꯤꯌꯦ
ꯑꯥ
ꯀꯏꯅꯣ ꯃꯄꯥꯟꯂꯣꯝꯗ ꯂꯩꯔꯤꯑꯕ
ꯑꯗꯨꯝ ꯂꯩꯕ꯭ꯔꯣ
ꯈꯨꯟꯗ ꯂꯩꯇꯌꯦꯕ
ꯑꯗꯨꯅꯤ ꯑꯩ ꯍꯥꯏꯕꯗꯣ ꯑꯥꯎꯠꯁꯥꯏꯗꯠꯇꯒꯨꯝꯕ ꯂꯩꯕ ꯃꯥꯜꯂꯦ
ꯑꯁꯥꯏꯗ ꯂꯩꯇꯦꯕ ꯑꯁꯥꯏ ꯀꯥꯏꯗꯅꯣ
ꯑꯗꯨ ꯑꯗꯨꯗꯤ ꯈꯨꯟꯗꯗꯤ ꯂꯩꯇꯕ ꯅꯪ ꯏꯝꯐꯥꯜꯒꯨꯝꯕꯗ ꯂꯩꯕ ꯖꯥꯠꯂꯥ ꯑꯗꯨꯗꯤ
ꯑꯣ ꯂꯩ ꯂꯩ ꯀꯩꯗꯧꯔꯒꯦ
ꯑꯦ ꯀꯩꯁꯨ ꯇꯧꯗꯦ ꯏꯕꯥꯅꯤ ꯌꯥꯝ ꯅꯛꯁꯤꯟꯕ ꯃꯥꯟꯕ
ꯌꯥꯔꯗꯅꯖꯤꯤꯟꯇꯤ ꯍꯂꯪ ꯃꯥꯂꯒꯅꯣ
ꯑꯁ ꯍꯦꯡ ꯃꯅꯦ ꯑꯁꯤꯁ ꯑꯩꯉꯣꯟꯗ ꯌꯥꯝ ꯅꯛꯁꯤꯟꯕ ꯃꯥꯜꯂꯦꯕ ꯑꯗꯨꯒꯤꯅꯤ
ꯕꯨ ꯈꯪꯕ ꯑꯗꯨꯗꯦ
ꯅꯪꯕꯨ ꯈꯪꯒꯨꯝ ꯂꯥꯛꯈꯨꯝꯗꯤ ꯇꯧꯕꯅꯤ
ꯊꯖꯗꯦꯗ
ꯏꯆꯦꯜꯗꯤ ꯑꯩ ꯌꯥꯝ ꯈꯪꯕ ꯃꯤꯗꯤ ꯃꯥꯜꯂꯦ
ꯎꯝ ꯑꯗꯨꯗꯤ ꯐꯪꯗꯦ ꯑꯣꯏꯔꯝꯕ ꯑꯣꯏꯔꯝꯕꯁꯨ ꯌꯥꯏ
ꯍꯣꯏ ꯑꯗꯨꯕꯨ ꯌꯦꯡꯁꯤꯀꯣ ꯍꯣꯔꯦꯟ ꯈꯪꯕ ꯃꯤꯔ ꯈꯪꯅꯕ ꯃꯤꯔꯦ ꯍꯥꯏꯕꯗꯣ
ꯍ ꯍ ꯌꯦꯡꯁꯤ ꯌꯦꯡꯉꯁꯤ ꯑꯩ ꯅꯒ ꯈꯨꯖꯗ ꯉ ꯁꯤꯅ ꯑꯍꯥꯟꯕꯅꯦ ꯇꯥꯕ ꯈꯪꯗꯦ ꯑꯩꯗꯤ
ꯍꯣꯏ ꯆꯨꯝꯗꯤ ꯆꯨꯝꯔꯝꯒꯅꯤ ꯍꯣꯏ ꯈꯪ ꯉꯝꯗꯕꯁꯨ ꯌꯥꯏꯀꯣ ꯑꯗꯨꯕꯨꯗꯤ ꯅꯪ ꯈꯟꯗꯦꯁꯦ ꯎꯝ ꯅꯪ ꯈꯗꯤꯦꯁꯦ ꯁ ꯌꯥꯝ ꯅꯨꯡꯁꯤꯕ
ꯑꯦ ꯇ ꯋꯥꯔꯤ ꯁꯤꯗꯤ
ꯋꯥꯔꯤ ꯅꯠꯇꯦꯍꯦ ꯑꯁꯦꯡꯕꯅꯤꯍꯦ
ꯃꯥꯗꯤ ꯉꯥꯡꯕ ꯍꯩꯔꯍꯦ
ꯅꯠꯇꯦꯕ ꯇꯞꯊꯧꯕ ꯀꯩꯅꯣ
ꯄꯥꯗꯤ ꯉꯥꯡꯕ ꯍꯩꯔꯛꯑꯦ ꯁꯤ ꯅꯨꯄꯥꯗꯨꯁꯨ
ꯅꯪ ꯈꯟꯖꯦꯜ ꯇꯥꯕ ꯅꯨꯡꯉꯥꯏ ꯍꯥꯏꯕꯅꯤꯗ
ꯎꯝ ꯇꯁꯤ ꯀꯧꯋꯥ ꯅ ꯇꯁꯤ ꯀꯧꯋꯥꯗ ꯉꯒꯅꯣ
ꯁꯦꯡ ꯑꯥꯁꯦꯡꯕꯅꯦ
ꯅꯆꯤꯟ ꯅꯆꯤꯟ ꯊꯤꯔꯤꯗꯣ ꯑꯩꯅ ꯈꯪꯉꯦ ꯑꯦ ꯅꯪ ꯈꯪꯉ꯭ꯔꯣꯏ ꯍꯥꯏꯅ ꯂꯣꯠꯂꯁꯨ ꯑꯩ ꯈꯪꯉꯤ ꯈꯪꯉꯕ
ꯅꯠꯇꯦꯕ ꯍꯪꯒꯥꯝ ꯆꯝꯐꯨꯠꯁꯨ ꯍꯥꯎꯋꯦꯅ
ꯎ ꯍꯪꯒꯥꯥꯟ ꯆꯝꯐꯨꯠꯁꯨ ꯍꯥꯎꯋꯦꯅ ꯍꯥꯎꯇꯦꯅ ꯈ꯭ꯋꯥꯏꯗꯒꯤ ꯄꯥꯗꯕ ꯍꯪꯒꯥꯝꯅꯦꯏꯅ
ꯑꯦ ꯑꯩꯅ ꯈ꯭ꯋꯥꯏꯗꯒꯤ ꯄꯥꯝꯕ ꯆꯝꯐꯨꯠꯇꯗꯤꯤ ꯍꯪꯒꯥꯝꯅꯤ
ꯃꯤ ꯍꯒꯥꯝ ꯁꯨꯣꯄ ꯄꯗꯦ ꯁꯨꯛꯁꯥ ꯆꯅꯤꯡꯗꯦ ꯍꯪꯒꯥꯝ
ꯗꯤ ꯑꯗꯨꯗꯤ ꯀꯩ ꯌꯦꯟꯁꯥꯡ ꯅꯪ ꯄꯥꯝꯒꯦ ꯍꯥꯏꯔꯛꯑꯣꯅꯦ
ꯁꯧꯒ꯭ꯔꯤ ꯁꯧꯒ꯭ꯔꯤ ꯀꯥꯡꯁꯣꯏ
ꯑꯜ ꯁꯒꯔꯤꯁꯦ ꯇꯝ ꯍꯥꯥꯎꯅꯤ
ꯎꯝ ꯁꯧ ꯏꯗꯨ ꯄꯥꯝꯃꯦ
ꯁꯟꯁꯥꯒꯨꯝꯕꯗꯗꯤ ꯅꯪ ꯀꯔꯤ ꯄꯥꯕ꯭ꯔꯣ ꯄꯥꯝꯕ꯭ꯔꯣ
ꯌꯦ ꯑꯣꯏꯅ ꯄꯥꯥꯡꯃꯤꯟꯅ
ꯑꯣ ꯌꯦꯅ ꯑꯣꯏꯅ
ꯎꯝ ꯁꯟꯁꯥꯒꯨꯝꯕ ꯁꯪꯕ ꯆꯥꯔꯁꯨ ꯆꯥꯕ ꯆꯥꯗꯕ ꯑꯃꯨꯛ ꯈꯟꯗꯣꯛꯑꯒ ꯆꯥꯏꯗꯅ ꯑꯗ ꯌꯦꯟꯒꯨꯝꯕꯗꯤ ꯆꯥꯔꯁꯨ ꯑꯩꯒꯤ ꯄꯨꯛꯅꯤꯡꯗ ꯋꯥꯈꯜꯁꯤꯗ ꯄꯦꯟꯅ ꯆꯥꯏꯑꯕ ꯑ ꯄꯥꯞꯄꯗꯤ ꯆꯔꯁꯨꯨ ꯋꯥꯈꯜꯁꯦ ꯀꯩꯅꯣꯝ ꯇꯧꯋꯦ
ꯑ ꯑꯁ ꯃꯤꯗꯤ ꯌꯦꯟꯁꯥꯡ ꯈꯟꯕ ꯌꯥꯝ ꯍꯩꯅꯦ ꯁꯤꯗꯤ
ꯅꯆꯅꯤ ꯀꯥꯏꯅꯣ
ꯅꯆꯦꯅꯦ ꯀꯩꯅꯣ ꯍꯥꯏꯔꯛꯄꯁꯤꯗꯤ ꯑꯁ ꯊꯝꯃꯣ ꯌꯥꯝ ꯀꯥꯏꯗ
ꯎ ꯄ꯭ꯔꯣꯛ ꯄ꯭ꯔꯣꯛ ꯄ꯭ꯔꯥꯛ ꯄ꯭ꯔ
ꯐꯖꯅ ꯆꯥꯏꯑꯕꯣ ꯀꯅꯝ ꯅꯝꯃꯦ
ꯁꯀꯅꯤ ꯁꯀꯅꯤ
ꯍꯣꯏ ꯑꯉꯥꯡ ꯑꯣꯏꯍꯜꯂꯁꯨ ꯀꯥꯏꯗꯦ ꯑꯍꯟ ꯑꯣꯏꯍꯜꯂꯁꯨ ꯀꯥꯏꯗ꯭ꯔꯦ ꯀꯣ
ꯎꯝ ꯑꯉꯥꯡ ꯑꯩꯕꯨꯕ ꯑꯩꯕꯨ ꯕꯣꯕꯣꯛ ꯀꯧꯎꯀꯣ
ꯊꯦꯡꯅꯔꯀꯥꯟꯗ ꯍꯣꯔꯦꯟ ꯈꯪꯒꯅꯤ
ꯎꯝ ꯕ ꯀꯋꯥꯏ ꯉꯣꯟꯗ
ꯍꯣꯏ ꯍꯣꯏ ꯃꯃꯤꯡꯒꯤ ꯑꯣꯏꯅꯗꯤ ꯀꯧꯗꯤ ꯀꯧꯕ ꯌꯥꯏ
ꯃꯃꯤꯡꯒꯤ ꯅꯠꯇꯦ ꯑꯁꯦꯡꯕꯩꯒꯤ ꯀ ꯍꯥꯏꯗꯨꯅꯦ
ꯊꯧꯀꯥꯟꯗ ꯑꯩꯅ ꯂꯦꯞꯔꯛꯄ ꯀꯥꯟꯗ ꯑꯃꯨꯛꯀ ꯅꯪ ꯃꯤꯡꯒꯧꯗꯣ ꯑꯃꯨꯛ ꯍꯣꯡꯉꯨꯁꯤꯔꯥ ꯍꯥꯏꯔꯛꯑꯅꯤ
ꯎꯝ ꯍꯥꯎ꯭ꯔ ꯍꯣꯏ ꯎꯝ
ꯃꯅꯤꯄꯨꯔꯤꯁꯨ ꯐꯖꯅ ꯉꯥꯡꯕ ꯍꯥꯏ ꯠꯇ꯭ꯔꯤꯅꯦ ꯅꯪꯕꯨ ꯉꯥꯡꯒ ꯑꯁ ꯅꯔꯚꯁ ꯆꯠꯄ ꯃꯥꯜꯂꯦꯀꯣ ꯑꯩꯁꯦ
ꯅꯪꯔꯣ ꯑꯩꯔꯣ
ꯑꯅꯤꯃꯥꯟ
ꯎꯝ ꯑꯩꯅ ꯃꯅꯤꯄꯨꯔꯤꯗꯨꯕꯨ ꯀꯃꯥꯏꯅ ꯈꯪꯉꯣꯏꯗꯕꯅꯣ ꯌꯥꯝ ꯈꯪꯉꯤꯗꯅ
ꯑꯩꯁꯨ ꯌꯥꯝ ꯍꯩꯕꯗꯤ ꯅꯠꯇꯦꯗ ꯑꯗꯨꯕꯨ ꯇꯝꯖꯕ ꯍꯥꯏꯕ ꯇꯥꯔꯦꯀꯣ
ꯇꯝꯗ꯭ꯔꯁꯨ ꯌꯥꯔꯦ ꯃꯅꯤꯄꯨꯔꯤꯗꯕꯨ ꯀꯃꯥꯏꯅ ꯇꯝꯗꯣꯏꯅꯣ ꯇꯝꯕꯁꯨ ꯈꯪꯉꯤꯗꯅ
ꯑꯗꯨꯗ ꯃꯗꯤ ꯆꯣꯃꯦ ꯑꯁ ꯅꯪꯗꯤ ꯉꯥꯡꯕ ꯌꯥꯝ ꯍꯩꯌꯦ ꯆꯦꯡꯕ
ꯍꯇꯦ ꯍꯩꯇꯦ ꯑꯩ ꯀꯩꯝ ꯍꯥꯏꯩꯖꯗꯦꯀꯣ
ꯌꯥꯝ ꯅꯨꯡꯁꯤꯕ ꯑꯃ ꯂꯩꯌꯦ
ꯎꯅꯅꯨꯡ ꯁꯤꯔꯃꯅꯤ
ꯑꯁꯦ
ꯁꯤꯔꯃꯅꯤ ꯄꯖꯅꯦ ꯑꯗꯨ ꯁꯤꯔꯃꯅꯤ
ꯆꯥꯛ ꯌꯥꯝꯅ ꯆꯥꯒꯅꯤꯀꯣ ꯌꯦꯡꯉꯣ
ꯀꯩꯒꯦ
ꯅꯪ ꯍꯣꯔꯦꯟ ꯆꯥꯛ ꯌꯥꯝꯅ ꯆꯥꯗ꯭ꯔꯗꯤ ꯑꯩꯅ ꯍꯥꯏꯕꯁꯦ ꯂꯣꯏꯅ ꯂꯥꯟꯕꯅꯤ ꯍꯥꯏꯅ ꯈꯜꯂꯣ ꯑꯗꯨꯕꯨ ꯅꯪ ꯆꯥꯛ ꯌꯥꯝꯅ ꯆꯥꯔꯗꯤ ꯑꯁꯦꯡꯕꯅꯤ ꯍꯥꯏꯅ ꯂꯧꯔꯣꯀꯣ
ꯎꯝ ꯆꯥꯛ ꯌꯥꯝꯅ ꯆꯥꯔꯦ ꯑꯩ ꯈꯪꯉꯦ ꯏꯟꯖꯥꯡ ꯍꯥꯎꯗꯦꯕ
ꯌꯦꯟꯖꯥꯡ ꯍꯥꯎꯗ꯭ꯔꯁꯨ ꯑꯗꯨꯝ ꯍꯣꯔꯦꯟꯗꯤ ꯅꯪ ꯀꯩꯅꯣꯝꯃ ꯑꯗꯨꯝ ꯆꯥꯔꯅꯤ
ꯎ ꯌꯦꯟꯖꯥꯡ ꯍꯥꯎꯔꯀꯥꯟꯗꯨꯗ ꯌꯥꯝ ꯆꯥꯕꯅꯦ ꯏꯟꯁꯥꯡ ꯍꯥꯎꯗ꯭ꯔꯗꯤ ꯆꯥꯗꯌꯦ
ꯑ ꯅꯪꯁꯨ ꯌꯦꯟꯁꯥꯡ ꯌꯦꯟꯁꯥꯡ ꯑꯍꯥꯎꯕ ꯑꯁ ꯌꯦꯟꯁꯥꯡ ꯑꯍꯥꯎꯗ꯭ꯔꯗꯤ ꯆꯥꯛ ꯌꯥꯝ ꯆꯥꯅꯤꯡꯗꯦ ꯑꯗꯨꯒꯨꯝꯕ ꯃꯤꯗꯨꯔꯣ
ꯍꯣꯏ ꯏꯟꯖꯥꯡꯒꯤ ꯃꯇꯨꯡ ꯏꯜꯂꯦ
ꯑꯗꯨꯗꯤ ꯑꯩ ꯑꯩ ꯅꯪꯒꯤ ꯁꯥꯏꯖ ꯍꯥꯏꯕꯤꯒꯦꯀꯣ ꯅꯪ ꯅꯣꯏꯔꯝꯒꯅꯤ
ꯑꯩ ꯍꯥꯏꯔꯣ ꯅꯪ ꯍꯥꯏꯔ ꯊ ꯑꯩ ꯂꯣꯟꯃꯛ ꯏꯟꯇ꯭ꯔꯣꯗ꯭ꯨꯁ ꯇꯧꯔꯛꯑꯒꯦ
ꯅꯪ ꯈꯔ ꯅꯣꯏꯕ꯭ꯔꯥ ꯍꯥꯏꯌꯣ ꯑꯗꯨꯗꯤ
ꯈꯔ ꯀꯁꯗꯤ
ꯑꯩ ꯈꯪꯉꯤꯕ ꯅꯪ ꯈꯣꯟꯇꯦꯜ ꯇꯥꯕꯗ ꯑꯗꯨꯒ ꯅꯪꯅ ꯄꯥꯝꯕ ꯆꯤꯟꯖꯥꯛꯗꯣ ꯍꯥꯏꯔꯛꯄ ꯀꯥꯟꯗ
ꯑ
ꯅꯪ ꯅꯣꯏꯔꯒ ꯅꯪ ꯅꯣꯏꯔꯒ ꯍꯇꯛ ꯅꯦꯝꯇꯛ
ꯅ ꯇꯛꯀꯗꯤ ꯌꯥꯝ ꯅꯦꯝꯂꯨꯕꯅꯤ
ꯑꯣ ꯑꯁꯦꯡ ꯔꯣ
ꯍꯣꯏ ꯏꯅꯦꯝ ꯅꯦꯝꯒ ꯏꯇꯦꯟ ꯇꯦꯜꯂꯒ ꯏꯅꯧ ꯅꯣꯏꯔꯒ
ꯏꯐ ꯐꯖꯔꯒ
ꯏ ꯊ ꯏ ꯊꯤ ꯔꯒ ꯑꯣ ꯃꯥꯟꯗꯅꯤ
ꯑꯣ ꯀꯨꯗꯤꯗꯤ ꯂꯣꯏꯕꯨꯅꯤ ꯐꯖꯅꯦ
ꯑꯩꯈꯣꯏꯗꯤ ꯑꯣꯛ ꯃꯥꯜꯂꯦ
ꯅꯪ ꯑꯣꯛ ꯃꯥꯜꯂꯦꯕ
ꯍꯣꯏ
ꯅꯪ ꯑꯣꯛ ꯃꯥꯜꯂꯤ ꯍꯥꯏꯔꯗꯤ ꯄ꯭ꯔꯤꯊꯤꯕꯤꯗ ꯂꯩꯕ ꯅꯨꯄꯤꯁꯤꯡꯁꯦ ꯀꯔꯤ ꯑꯣꯏꯅ ꯍꯥꯏꯅꯤꯡꯉꯥꯏ ꯂꯩꯇꯦꯗ ꯑꯊꯤꯕ ꯁꯨꯛꯂꯩ ꯂꯩꯇꯦ
ꯀꯩꯅꯩꯅꯣ ꯀꯩꯅꯣ ꯍꯥꯏꯅꯤꯡꯉꯥꯏ ꯂꯩꯇ꯭ꯔꯦ ꯑꯩꯁꯨ ꯀꯩ ꯀꯔꯤ ꯍꯥꯏꯅꯤꯡꯉꯥꯏ ꯂꯩꯇ꯭ꯔꯕꯣ
ꯅꯪ ꯐꯥꯎ ꯊꯤ ꯍꯥꯏꯔꯗꯤ ꯃꯣꯏꯗꯤ ꯀꯃꯥꯏꯅ ꯍꯥꯏꯔꯅꯤ
ꯃꯣꯏꯗꯤ ꯐꯤꯒꯔ ꯇꯥꯕꯤ ꯃꯁꯛ ꯐꯖꯕꯤ
ꯑꯁ
ꯃꯤꯅ ꯄꯥꯝꯖꯕꯤ ꯔꯁꯤ ꯂꯩꯕꯤ
ꯑꯗꯨꯕꯨ ꯑꯩꯒꯤ ꯃꯤꯠꯇꯗꯤ ꯅꯪꯅ ꯏ ꯍꯦꯜꯂꯤꯗ ꯈꯥꯡꯒ ꯂꯩ ꯀꯥꯏꯒꯤ ꯅ ꯑꯩꯅ ꯍꯧꯖꯤꯛ ꯇꯥꯔꯤꯕ ꯈꯣꯟꯖꯦꯜꯒꯤ ꯅꯨꯄꯤꯁꯤꯅ ꯏꯍꯦ ꯂꯩ ꯗ ꯃ ꯀꯗꯤ
ꯊꯥꯖꯕꯤꯒꯤ ꯋꯥꯡꯕꯗ ꯍꯥꯏꯔꯛꯀꯅꯨꯀꯣ ꯅꯅꯥꯆꯤꯡꯗ ꯆꯤꯟꯗꯣ ꯅꯪ ꯅꯪꯒꯤ ꯂꯩꯗꯣ ꯁꯔꯨ ꯄꯥꯟꯗ꯭ꯔꯦ ꯍꯥꯏꯔ ꯄꯉꯥꯡꯅ ꯉꯥꯡꯉꯒꯅꯨ
ꯑꯗꯨꯅꯦ ꯁꯔꯨ ꯄꯥꯟꯗꯕꯒꯤ ꯑꯁꯦꯡ ꯑꯁꯦꯡꯕ ꯍꯥꯏꯅꯤꯡꯕ ꯐꯣꯡꯗꯣꯛꯅꯤꯡꯕ ꯋꯥꯍꯩꯗꯣ ꯑꯗꯨꯝ ꯐꯣꯡꯗꯣꯛꯍꯜꯂꯦꯕ ꯑꯁꯤ ꯂꯩꯅꯦꯀꯣ
ꯀꯩꯅꯣ ꯁꯔꯨꯗ ꯄꯥꯟꯍꯜꯂꯨꯔ
ꯑꯗꯨꯃꯛꯇꯤ ꯇꯧꯕꯤꯒꯅꯨ ꯃ ꯅꯅꯨꯡꯁꯤꯕꯤ ꯑ ꯅꯪꯁꯨ ꯄꯥꯟꯒꯅꯤ ꯍꯥꯏꯔꯗꯤ ꯑꯅꯤꯃꯛ ꯄꯥꯟꯃꯤꯟꯅꯁꯦ
ꯎꯝ ꯑꯦꯗꯤ ꯄꯔꯦ
ꯄꯥꯡꯉꯤꯗꯕꯅꯤ
ꯎꯝꯅ ꯋꯥꯅ ꯄꯥꯗ ꯍꯥꯏꯅ ꯋꯥꯅꯗꯤ ꯑꯩꯗꯤ ꯄꯥꯜꯂꯣꯏꯌꯦ ꯑꯩꯗꯤ ꯄꯥꯟꯗ꯭ꯔꯁꯨ ꯌꯥꯏꯌꯦ
ꯑꯗꯣ ꯐꯔꯦꯕ ꯅꯪ ꯉꯁꯤ ꯊꯕꯛ ꯈꯔ ꯂꯩꯕ꯭ꯔꯣ
ꯊꯃꯥꯡ ꯂꯩꯇꯦ
ꯑꯗꯨꯝ ꯌꯨꯝꯗ ꯂꯩꯒꯅꯤꯅ
ꯑꯗꯨꯝ ꯌꯨꯝꯒ ꯂꯩ ꯆꯥꯔꯅꯤ ꯇꯨꯝꯂꯅꯤ ꯀꯤꯞꯄꯅꯤ ꯐꯣꯟ ꯌꯦꯡꯉꯅꯤ ꯑꯩꯒꯤ ꯊꯕꯛꯅꯤ
ꯑꯁ ꯑꯗꯨꯗꯤ ꯂꯥꯏꯅ ꯇꯝꯕꯤꯔꯣ ꯃꯥꯜꯂꯦꯅꯦ ꯉꯁꯤꯁꯦ ꯅꯪꯕꯨ ꯀꯣꯜ ꯇꯧꯔꯣ ꯍꯥꯏꯅ
ꯎꯝ ꯌꯥꯝ ꯐꯩꯅꯦꯀꯣ
ꯑꯗꯨꯁꯨ ꯌꯥꯝ ꯐꯩ ꯑꯊꯤꯕꯗꯤ ꯂꯥꯏꯅ ꯄꯤꯔꯛꯑꯣꯏꯅꯦ ꯑꯐꯕ ꯉꯥꯛꯇꯅꯤ ꯂꯥꯏꯅ ꯈꯨꯗꯣꯜ ꯇꯝꯖꯔꯛꯀꯗꯕꯁꯦ
ꯊꯥꯒꯠꯆꯔꯤ ꯍꯥꯏ ꯑꯗꯨꯗꯤ
ꯐꯒꯠꯆꯔꯤ ꯄ꯭ꯔꯚꯨ ꯅꯠꯇ꯭ꯔꯣ
ꯄꯕꯨꯅꯠꯇ ꯑꯗꯨꯗꯤ
ꯑꯗꯨꯗꯤ ꯑꯗꯨꯗꯤꯦ ꯊꯒꯠ ꯁꯔꯤ ꯏꯕꯦꯝꯃ ꯅꯨꯡꯁꯤ
ꯊꯒꯠꯆꯔꯤ ꯏꯕꯦꯝ ꯃꯥ ꯅꯠꯇꯦ ꯊꯒꯠꯆꯔꯤ ꯏꯕꯣ ꯍꯥꯏ
ꯏꯃꯩ ꯃꯩ ꯌꯥꯝ ꯆꯥꯈ꯭ꯔꯦꯕꯣ ꯑꯩꯁꯦ ꯄꯣꯄ꯭ꯔꯞ ꯆꯥꯏꯕ ꯑꯗꯨ ꯋꯥ ꯇꯔꯒ
ꯀꯩꯒꯤꯅ ꯆꯥꯏꯁꯤꯅꯥ ꯆꯥꯛꯅꯤꯡꯉꯥꯏ ꯂꯩꯇꯦ ꯀꯩꯝ ꯂꯩꯇꯦꯗꯅ ꯀꯩ ꯀꯥꯟꯅ ꯅꯒꯦ ꯀꯩ ꯉꯧꯏꯒꯦ ꯀꯩ ꯍꯧꯔꯤꯒꯦ ꯅꯪꯒꯤ ꯀꯅꯝ ꯅꯝꯕꯗ
ꯊꯃꯣꯏꯁꯦ ꯌꯥꯝ ꯆꯥꯈ꯭ꯔꯦꯕ